ꯍ ꯎ ꯔꯔꯤꯇꯥ ꯂꯥꯏꯕ꯭ꯔꯣ ꯐꯝꯕ ꯅꯠꯇ꯭ꯔꯗꯤ ꯀꯩꯅꯣ ꯇꯧ ꯍꯥꯏꯕꯅꯪ ꯅꯪꯒꯤ ꯅꯪꯒꯤ ꯀꯣꯜ ꯂꯥꯛꯄꯗꯣ ꯑꯩ ꯑꯣꯚꯔ ꯇꯥꯎꯕꯒꯤ ꯅꯠꯇꯦꯗꯣ ꯎꯝ ꯑꯣꯕꯔ ꯌꯨꯝ ꯃꯌꯨꯝꯒꯤ ꯃꯤꯅꯀꯣ ꯀꯜꯂꯛꯄ ꯑꯗꯨꯒꯤ ꯔꯤꯖꯦꯛ ꯅꯝꯕꯅꯦ ꯅꯪꯒꯤꯗꯝ ꯑꯣꯕꯅꯤ ꯅꯁ ꯎꯠꯄ ꯃꯅꯤ ꯍꯥꯏ ꯅ ꯁꯠꯄ ꯑꯩ ꯇꯧꯔꯛꯀꯗꯕꯤꯗꯣ ꯀꯣꯅꯤꯅ
ꯀꯔꯤꯅꯣ
ꯀꯔꯤꯅꯣ ꯐꯖꯥꯅ ꯇꯥꯔꯦ ꯐꯖꯥꯅ ꯍꯥꯏꯌꯣ ꯑꯩ ꯇꯧꯔꯛꯄꯗꯣ ꯑ ꯀꯅꯤꯅ ꯗꯤꯑꯣ ꯀꯣ ꯍꯣꯏ ꯑꯗꯣ ꯍꯣꯏ ꯌꯨꯝꯗꯒꯤꯗꯤ ꯅꯪ ꯇꯥꯎꯔꯛꯄ ꯃꯇꯝꯗꯁꯨ ꯀꯔꯛꯄ ꯑꯗꯨꯒꯤ ꯅꯪꯗꯣ ꯃꯁꯛ ꯎꯠꯄ ꯇꯟꯕꯒꯤꯅꯤꯡꯕ
ꯅꯪ ꯌꯦꯡꯅꯤꯡꯉꯗꯤ ꯑꯃꯨꯛ ꯇꯥꯎꯕ ꯌꯥꯏꯗ ꯌꯥꯔꯦ ꯁꯥꯛ ꯐꯖꯠꯊꯣꯛꯈ꯭ꯔꯦ ꯃꯤ ꯂꯣꯏꯅ ꯍꯥꯏꯌꯦ ꯑꯩ ꯀꯔꯤꯅꯥ ꯒꯅꯤ ꯑꯩꯅ ꯍꯥꯏꯕ ꯅꯠꯇꯦꯀꯣ ꯃꯤꯅ ꯍꯥꯏꯕꯅꯦ ꯆꯤꯔꯥꯏꯗꯨꯗꯤ ꯀꯔꯤꯕꯥ ꯑꯗꯨ ꯆꯔꯥꯏꯗꯨꯗꯁꯨ ꯁꯝ ꯍꯧꯕ ꯍꯧꯈ꯭ꯔꯕꯣ ꯍꯅꯤꯡ ꯃꯅꯦ ꯀꯃꯥꯏꯅ ꯍꯥꯎꯒꯦꯔꯥꯀꯣ ꯐ꯭ꯂ ꯄ꯭ꯂꯥꯟ ꯇꯉꯕ ꯆꯠꯂꯣ ꯎꯝ ꯍꯤꯗꯥꯛ ꯀꯣꯕ ꯆꯥꯕ ꯌꯥꯔꯗꯤ ꯐꯥꯒꯗꯕ ꯐꯥꯒꯤ ꯇꯧꯕꯅꯤꯗ ꯐ ꯀꯅꯣ ꯑꯩꯒꯤꯁꯦ ꯒꯤꯟ ꯇꯥꯗꯤꯦ ꯍꯦꯟꯅ ꯍꯦꯟꯅ ꯆꯥꯎꯋꯦ
ꯍꯦꯟꯅ ꯍꯦꯟꯅ ꯆꯥꯎꯕꯒꯨꯝ ꯇꯧꯋꯦꯕ ꯍꯛꯆꯥꯡꯁꯦ ꯍꯄꯤꯅꯥ ꯁꯝꯗꯣ ꯃꯃꯥꯡꯗ ꯍꯥꯡꯗꯤ ꯍꯣꯏ ꯑꯗꯣ ꯑꯗꯨꯃꯥꯏꯅꯗꯤ ꯍꯥꯞꯄꯒꯤꯅꯦ ꯍꯥꯏ ꯑꯗꯨꯒ ꯍꯟꯗꯛꯅ ꯄꯨꯔꯥ ꯂꯧꯊꯣꯛꯄꯒꯤ ꯅꯪꯒꯤ ꯋꯥꯈꯜꯗ ꯈꯟꯕꯒꯤꯅꯦ ꯑꯗꯨꯃꯥꯏꯅ ꯑꯩꯁꯨ ꯑꯗꯨꯃꯥꯏꯅ ꯌꯦꯡꯕꯅꯦ ꯅꯪꯒꯤꯁꯦ ꯍꯟꯗꯛꯁꯦ ꯌꯥꯝ ꯆꯥꯎꯋꯦꯅ ꯌꯦꯡ ꯌꯦꯡꯕꯅꯦ ꯍꯥꯏꯌꯦ ꯉꯔꯥꯡꯗꯣ ꯑꯗꯨꯅ ꯐꯖꯔꯦ ꯅꯥꯟꯅ ꯎꯅꯦꯅ ꯍꯣꯏ ꯑꯩꯁꯨ ꯑꯣꯖꯥꯅ ꯁꯦꯝꯗꯕꯩꯅꯤꯅꯦꯗ ꯅꯪꯁꯦ ꯏꯁꯀꯤꯟ ꯀꯦꯌꯔ ꯇꯧꯕ꯭ꯔꯥ ꯍꯟꯗꯛ ꯉꯥꯎꯗꯦ ꯏꯅ ꯃꯥꯏꯗꯣ ꯉꯧꯊꯣꯛꯑꯦ
ꯌꯨꯝꯗ ꯂꯩꯃꯟꯕꯒꯤ ꯑꯣꯏꯔꯝꯅꯤ ꯃꯄꯥꯟ ꯊꯣꯛꯇꯦꯅ ꯍꯟꯗꯛ ꯊꯥ ꯑꯃ ꯑꯅꯤ ꯑꯅꯤ ꯁꯨꯈ꯭ꯔꯦ ꯃꯄꯥꯟ ꯊꯣꯛꯇꯕ
ꯑꯗꯨꯕꯨ ꯅꯣꯏꯗꯤ ꯅꯣꯏ ꯐꯠꯇꯦ ꯆꯥꯔꯒ ꯇꯨꯝꯃꯣ ꯅꯕꯅꯤꯗꯤ ꯆꯔꯒꯥ ꯇꯨꯝꯃꯒꯗꯨ ꯍꯧꯒꯠ ꯑꯣ ꯅꯠꯇꯦ ꯅꯣꯏꯈꯠꯇꯦꯅꯦ ꯎꯄꯥꯏ ꯂꯩꯇ꯭ꯔꯦ ꯑꯗꯨꯗꯤ ꯑꯣꯛꯀꯤ ꯑꯣꯛꯀꯤ ꯍꯤꯗꯥꯛ ꯆꯥꯔꯣ
ꯑꯌꯣ ꯑꯩꯗꯣ ꯀꯣ ꯈꯔ ꯅꯣꯏꯕꯒꯤ ꯍꯤꯗꯥꯛ ꯆꯥꯒꯦꯅꯗꯤ ꯇꯥꯎꯕꯅꯦꯕ ꯑꯗꯨ ꯃꯤ ꯈꯔꯅꯗꯤ ꯆꯥꯒꯅꯨ
ꯃꯇꯨꯡ ꯃꯇꯨꯡꯗ ꯐꯥꯗꯦ ꯍꯥꯏꯌꯦ ꯑꯗꯨꯒꯤ ꯅꯠꯇꯦ ꯅꯣꯏꯕ ꯍꯤꯗꯥꯛ ꯍꯥꯏꯕꯕꯨ ꯕꯤꯇꯥꯃꯤꯟ ꯆꯥꯎꯑꯣ ꯆꯥꯛ ꯆꯥꯕ ꯆꯥꯛꯃꯤꯟ ꯆꯥꯔꯒꯀꯣ ꯌꯥꯝ ꯇꯨꯝꯅꯤꯡꯕ ꯖꯥꯠꯀꯨꯝꯕꯗꯗꯤ ꯇꯟꯕ ꯑꯗꯨꯒ ꯇꯨꯝꯃꯣ ꯇꯨꯝꯕꯗꯨꯅꯤꯅ ꯇꯨꯝꯕꯁꯦ ꯈ꯭ꯋꯥꯏꯗꯒꯤ ꯅꯣꯏꯕꯁꯦ ꯑꯩꯁꯦ ꯇꯨꯝꯃꯟꯕꯒꯤꯅꯦ ꯅꯣꯏꯔꯛꯄꯗꯣ ꯇꯨꯝꯕꯨꯗꯤ ꯇꯨꯝꯃꯦꯗ ꯍꯟꯗꯛ ꯈꯛꯇꯅꯦ ꯐꯖꯅ ꯇꯨꯝꯗꯕꯗꯣ ꯎꯝ ꯑꯗꯨꯒ ꯑꯣꯔꯤꯐꯂꯦꯝꯒꯤ ꯀꯩꯀꯥꯅꯣ ꯑꯇꯥꯡꯕꯒꯤꯅꯦ ꯑꯗꯣ ꯑꯗꯨꯁꯨ ꯐꯕꯅꯦ ꯆꯥꯛ ꯆꯕꯒꯤ ꯏꯃꯥꯟꯅꯕꯤ ꯑꯃꯗ ꯑꯁꯦ ꯑꯌꯨꯛ ꯕꯤꯗꯤꯛꯀꯤ ꯍꯤꯗꯥꯛ ꯑꯃ ꯆꯥꯏ ꯍꯥꯏꯌꯦ ꯃꯥ ꯆꯥꯕ ꯃꯇꯝꯗ ꯃꯥꯒꯤ ꯋꯦꯠ ꯗꯣ ꯐꯣꯔꯇꯤ ꯑꯩꯠ ꯐꯤꯐꯇꯤꯒꯨꯝꯕ ꯃꯥꯜꯂꯦ ꯑꯗꯣ ꯆꯥꯔꯒ ꯑꯗꯣ ꯋꯦꯠ ꯊ꯭ꯔꯤ ꯐꯣꯔꯒꯨꯝꯕꯗꯤ ꯑꯗꯨꯝ ꯋꯥꯡꯕ ꯃꯥꯜꯂꯦ ꯑꯗꯣ ꯍꯦꯛ ꯆꯥꯕ ꯂꯣꯏꯔꯒ ꯃꯥꯗꯨ ꯅꯥꯕꯒꯤ ꯑꯃꯨꯛ ꯅꯣꯔꯃꯦꯝꯗ ꯂꯥꯛꯄ ꯎꯝ
ꯃꯥꯁꯨ ꯍꯤꯗꯥꯛꯇꯨ ꯃꯃꯤꯡꯗꯣ ꯀꯥꯎꯈ꯭ꯔꯦ ꯍꯥꯏꯌꯦ
ꯑꯗꯣ ꯍꯧꯖꯤꯛꯇ ꯑꯩꯈꯣꯏ ꯏꯃꯥꯟꯅꯕꯤ ꯑꯃꯗꯣ ꯑꯩꯕꯨ ꯇꯧꯕꯗꯣ ꯌꯥꯗꯦ ꯍꯥꯏꯌꯦ ꯍꯣꯏ ꯑꯩꯉꯣꯟꯗꯁꯨ ꯑꯗꯨꯃꯥꯏꯅ ꯍꯥꯏꯌꯦ ꯃꯤ ꯑꯃ ꯑꯗꯨꯗꯨꯅꯀꯣ ꯃꯤ ꯈꯔꯒꯤ ꯌꯥꯕ ꯌꯥꯗꯕ ꯍꯣꯏ ꯑꯩꯁꯨ ꯇ꯭ꯔꯥꯏ ꯇꯧꯒꯦ ꯋꯥꯔꯤ ꯁꯥꯕ ꯌꯥꯕ꯭ꯔꯥ ꯌꯥꯗꯕ꯭ꯔꯥ ꯌꯦꯡꯒꯦꯅ ꯆꯪꯕꯅꯦ ꯍꯥꯗꯦ ꯆꯥꯛꯇꯤ ꯆꯥꯈ꯭ꯔꯕ꯭ꯔꯥ ꯍꯧꯖꯤꯛꯇꯤ ꯆꯥꯛ ꯆꯥꯔꯒ ꯑꯃꯨꯛ ꯄꯨꯖꯥ ꯆꯥꯕ ꯑꯗꯨꯒ ꯇꯨꯝꯅꯤꯡꯕꯩ ꯅꯪ ꯍꯧꯖꯤꯛ ꯐꯥꯎ ꯍꯤꯗꯥꯛ ꯆꯥꯔꯕ꯭ꯔꯣ ꯀꯔꯤ ꯍꯤꯗꯥꯛ ꯌꯥꯝꯁꯤꯔ ꯀꯔꯝꯕ ꯍꯤꯗꯥꯛꯅꯣ
ꯎꯝ
ꯑ ꯀꯔꯤꯗ ꯀꯔꯝꯕꯔꯗꯕꯣ ꯅꯪ ꯍꯤꯗꯥꯛ ꯆꯥꯏ ꯍꯥꯏꯕ ꯅꯠꯇ꯭ꯔꯣ ꯍꯧꯖꯤꯛ ꯀꯣ ꯑ ꯑꯉꯥꯡꯒꯤꯁꯦ ꯑꯩꯒꯤ ꯈꯨꯣꯟꯁꯦ ꯑꯃꯨꯛ ꯏꯊꯟꯇ ꯇꯥꯏꯔ ꯑꯩꯒꯤ ꯐꯅꯅ ꯋꯥ ꯀꯅ ꯀꯟꯅ ꯉꯥꯡꯉꯣ ꯈꯣꯏꯅ ꯑꯣ ꯕ꯭ꯔꯣ ꯇꯥꯏꯌꯦ ꯑꯩꯒꯤ ꯈꯣꯟꯗꯦꯅ ꯍꯦꯂ ꯇ ꯉꯟꯅꯦꯕ ꯉꯪ ꯑ ꯉꯁꯥ ꯆꯠꯏ ꯃꯤ ꯑꯃ ꯇꯧꯕꯗ ꯑꯗꯨꯃꯥꯏ ꯇꯧꯔꯛꯑꯦ ꯎꯝ ꯆꯥꯛ ꯂꯥꯝꯕ ꯍꯧꯈ꯭ꯔꯦ ꯑꯩꯈꯣꯏꯁꯨ ꯑꯩꯈꯣꯏ ꯑꯦꯅꯤ ꯋꯥꯔꯤ ꯁꯥꯕ ꯂꯣꯏꯔꯒ ꯆꯥꯛ ꯆꯥꯈ꯭ꯔꯒꯦ ꯑꯩꯈꯣꯏꯁꯨ ꯁꯣꯝꯕꯗꯤꯅ ꯑꯣꯏꯔꯔꯕꯣ
ꯊꯣꯡꯕꯗꯤ ꯂꯣꯏꯔꯦ ꯍꯣꯏ ꯏꯃꯥꯟꯅꯕꯤ ꯑꯃꯗꯨꯅ ꯊꯣꯡꯕ ꯈꯥꯃꯦꯟ ꯑꯁꯥꯕꯒ ꯑꯁꯤ ꯎꯝ ꯁꯥꯎꯒ꯭ꯔꯤꯗꯣ
ꯅ ꯊ ꯑꯁ ꯑꯩꯗꯤ ꯁꯟꯁꯥ ꯃꯅꯨꯡꯁ ꯏꯁꯄꯤꯁꯤꯦꯜꯒ ꯆꯥꯅꯤꯡꯉꯦ ꯏꯗꯤꯀ ꯗꯨꯀꯥꯟꯒꯤ ꯑꯣꯏꯅ ꯆ ꯈ ꯑꯎꯕꯥꯎ ꯐꯖꯅ ꯁꯦꯝꯃꯒ
ꯅꯠꯇꯦ ꯑꯩꯈꯣꯏ ꯏꯃꯥꯟꯅꯕꯤ ꯀꯩꯅꯣ ꯏꯃꯥꯟꯅꯕꯤ ꯍꯥꯏꯗꯤꯦ ꯑꯩꯗꯤ ꯇꯤꯟ ꯌꯥꯝꯅꯗꯤ ꯇꯤꯟꯅꯗꯕ ꯑꯃ ꯂꯩꯕꯗꯨ ꯑꯃ ꯂꯩꯀꯥꯏꯗꯨ ꯍꯣꯇꯦꯜ ꯐꯝꯃꯦ ꯍꯥꯏꯅꯦ ꯐꯥꯝꯃꯦ ꯍꯣꯏ ꯏꯤꯡꯐꯥꯡꯒꯨꯝꯕꯁꯨ ꯌꯣꯜꯂꯦ ꯃꯣꯏꯒꯤ ꯕꯣꯔꯥꯒ ꯃꯣꯃꯣꯗꯤ ꯍꯥꯎꯕꯅꯤ ꯌꯥ ꯄꯤꯕ꯭ꯔ ꯑꯗꯨꯝ ꯍꯣꯡꯁꯨ ꯍꯣꯡꯉꯦ ꯃꯣꯏꯒꯤꯗꯣ ꯅꯣꯏꯁꯨ ꯆꯥꯕ ꯂꯥꯛꯑꯣ ꯋꯥ ꯑꯗꯨ ꯊ꯭ꯔꯥ ꯑꯗꯨꯣ ꯍꯣꯏ ꯃꯥꯅ ꯊꯣꯡꯅꯦ ꯃꯥꯗꯣ ꯅꯍꯥꯟꯗꯣ ꯀꯁꯦ ꯑꯃꯗꯣ ꯊꯕꯛ ꯇꯧꯋꯦꯅ ꯅꯍꯥꯟꯅ ꯑꯗꯨꯒꯤ ꯊꯣꯡꯕ ꯍꯥꯏꯈ꯭ꯔꯕ ꯃꯥꯜꯂꯦ ꯑꯗꯣ ꯃꯥꯒꯤ ꯃꯅꯦ ꯑꯃ ꯌꯣ ꯄꯥꯂꯦ ꯍꯥꯏꯌꯦ ꯁꯤꯤꯗꯥ ꯎ
ꯍꯦ
ꯃꯣꯏ ꯑꯅꯤꯅ ꯐꯥꯝꯕ ꯃꯥꯜꯂꯦ ꯑꯗꯣ ꯃꯥꯅ ꯃꯊꯥꯡꯗ ꯑꯗꯨꯝ ꯐꯝꯃꯦ ꯋꯥ
ꯁꯨꯕ ꯕꯣꯔꯥꯒꯨꯝꯕ ꯃꯃꯥꯎꯒꯨꯝꯕꯗ ꯋꯥꯏꯅ ꯑꯗꯨꯝ ꯁꯦꯝꯃꯦ ꯃꯥꯅ ꯍꯥꯎꯗꯤ ꯍꯥꯎꯕꯅꯦ ꯑꯗꯣ ꯅꯨꯄꯥ ꯌꯥꯝ ꯂꯥꯛꯑꯒꯅꯦ ꯑꯗꯨꯗꯤ
ꯀꯔꯤꯕ
ꯅꯨꯄꯥꯁꯦ ꯂꯥꯛꯂꯝꯝꯒꯅꯦꯕ ꯈꯪꯗꯦ ꯂꯥꯛꯅꯤ ꯍꯥꯟꯅ ꯗꯨꯀꯥꯟ ꯍꯥꯡꯕ ꯃꯇꯝꯗꯗꯤ ꯑꯗꯨꯝ ꯌꯥꯏ ꯍꯥꯏꯌꯦ ꯄꯣꯠꯆꯁꯤꯡꯗꯣ ꯂꯣꯏ ꯁꯤꯦꯠꯂꯦ ꯍꯥꯏꯌꯦꯦ ꯎꯝ
ꯃꯣꯏꯒꯦ ꯅꯍꯥꯟꯗ ꯀꯣꯏꯁꯨ ꯁꯤ ꯁꯟꯁꯥ ꯃꯅꯨꯡꯁꯗꯣ ꯂꯧꯒꯦꯅꯀꯣ ꯄꯔꯥꯛꯄ ꯃꯇꯝꯗ ꯂꯩꯥꯏꯇꯦ ꯍꯥꯏꯕꯒꯤ
ꯑꯩꯗꯤ ꯁꯨꯈꯥꯔꯨ ꯇꯤꯔ ꯑꯗꯨ ꯅꯨꯡꯁꯥꯁꯨ ꯆꯥꯅꯤꯡꯉꯅꯦ
ꯑꯗꯒꯅ
ꯑ ꯗꯤ ꯌꯥꯝ ꯍꯥꯎꯋꯦ ꯑꯣꯗꯤ ꯑꯃꯅꯠꯇꯦꯏꯗ ꯍꯥꯎꯗꯤ ꯍꯥꯎ ꯑꯗꯨ ꯑꯗꯨ ꯑ ꯃꯥꯒꯤꯦ ꯃꯇꯣ ꯄꯦꯁꯇꯨꯗꯤ ꯄꯥꯝꯃꯦ
ꯑ ꯎ ꯑꯗꯨꯣꯏꯗꯤ ꯑꯗꯨ ꯑꯗꯨ ꯍꯥꯛꯛꯇ ꯆꯥꯕꯅꯤꯅ
ꯅꯨꯄꯥꯒ ꯆꯥꯃꯤꯟꯅꯔꯗꯤ ꯅꯨꯡꯉꯥꯏꯕꯅꯦ ꯑꯗꯣ ꯃꯣꯏꯗꯤ ꯐꯦꯁ ꯈꯛꯇ ꯆꯥꯅꯤꯡꯕꯅꯤꯅ ꯌꯥ ꯍ ꯎꯝ ꯑꯩꯈꯣꯏ ꯁꯤ ꯂꯩꯕꯗꯣ ꯗꯣꯅꯦ ꯃꯥꯒ ꯑꯗꯨꯗꯤ ꯃꯥꯅ ꯑꯩꯒꯤ ꯁꯦꯁꯤ ꯂꯣꯏꯅ ꯄꯤꯔꯛꯀꯅꯤ ꯎ ꯍꯣꯏ ꯑꯗꯨꯅꯦ ꯅꯨꯄꯥ ꯑꯩꯈꯣꯏꯒ ꯆꯥꯕꯗꯣ ꯅꯨꯡꯉꯥꯏꯕꯅꯦ ꯑꯗꯨꯗꯤ
ꯀꯔꯤ ꯇꯥꯎꯅ ꯌꯦꯡꯉꯁꯅꯗꯤ ꯅꯪ ꯐꯖꯅ ꯇꯨꯝꯒꯅꯦꯕꯀꯣ ꯋꯥꯃ ꯁ ꯆ ꯂꯣ ꯅꯣꯏꯒꯤꯁꯦ ꯑꯩꯈꯣꯏꯗꯤ ꯈꯔ ꯈꯔ ꯄꯤꯕ ꯌꯥꯔꯅꯤꯀꯣ ꯅꯍꯥꯟꯅ ꯂꯥꯎꯈ꯭ꯔꯕꯗꯤ ꯎꯝ
ꯅꯣꯏ ꯅꯣꯏ ꯒꯤꯐꯦꯗ ꯈꯥ ꯈꯔ ꯈꯔ ꯄꯌ ꯍ ꯑꯗꯨꯁ
ꯗꯣ ꯍꯦꯟꯅ ꯂꯣꯏꯔꯀ ꯍꯗ ꯍꯪꯗꯦꯗ ꯑꯩꯈꯣꯏ ꯂꯩꯃꯤꯟꯅꯕ ꯃꯇꯝꯗꯒꯤꯗꯤ ꯍꯦꯟꯅ ꯆꯥꯎꯋꯦꯔ ꯍꯣꯏ ꯎꯝ ꯆꯥꯛ ꯏꯟꯁꯥꯡꯒꯨꯝꯕ ꯐꯛ ꯆꯥꯅꯁꯨ ꯆꯥꯕꯒꯤ ꯑꯣꯏꯔꯕꯅꯦ ꯑꯩ ꯅꯨꯡꯁꯤꯠ ꯀꯟ ꯅꯕꯒꯤꯅꯦ ꯅꯨꯡꯁꯤꯠ ꯀꯟꯕ ꯃꯤꯁꯦ ꯁꯦꯡꯅ ꯑꯗꯨꯝ ꯅꯈꯠꯄꯅꯦꯕ ꯍꯦꯜꯗꯤ ꯑꯣꯏꯣꯏ ꯅꯠꯇꯦ ꯑꯩꯒꯤꯁꯦ
ꯎꯝ
ꯅꯪ ꯅꯨꯄꯥ ꯑꯃꯒ ꯃꯁꯥꯁ ꯇꯧꯋꯦ ꯍꯥꯏꯕꯗꯣ ꯂꯣꯏꯗꯤ ꯂꯣꯏꯈ꯭ꯔꯕ꯭ꯔꯣ ꯍꯣꯏ ꯅꯨꯃꯤꯠ ꯑꯅꯤ ꯈꯛꯇꯅꯤꯗ ꯑꯗꯨꯒꯨꯝꯕꯁꯨ ꯐꯖꯅ ꯆꯥꯎꯔꯦ ꯑꯗꯨꯝ ꯐꯥꯗꯤ ꯐꯥꯕ ꯃꯥꯜꯂꯦ ꯎꯝ ꯃꯣꯏꯗꯁꯀ ꯁꯁꯣ ꯊꯤꯦ
ꯀꯕꯤꯕ
ꯅꯣꯏꯕꯁꯦ ꯑ ꯄꯨꯕꯨꯊꯤꯑꯕ ꯃꯃꯤ ꯈꯔꯗꯤ ꯐꯖꯗꯤ ꯐꯖꯔꯦ ꯑꯗꯨ ꯑꯣꯏꯔꯁꯨ ꯑꯩꯈꯣꯏꯒꯤ ꯁꯛꯛꯇꯣ ꯇꯣꯡꯉꯥꯟꯈ꯭ꯔꯦꯅ ꯅꯣꯏꯔꯤ
ꯑ ꯉꯔꯥꯡꯗꯨꯀꯣ ꯑꯩꯈꯣꯏ ꯆꯦꯡ ꯂꯥꯎꯧꯕ ꯂꯥꯛꯄ ꯗꯨꯀꯥꯟꯗ ꯑꯣ ꯑꯩꯈꯣꯏ ꯆꯥꯛ ꯆꯥꯕ ꯂꯣꯏꯔꯒ ꯂꯥꯛꯄꯅꯦꯕ ꯆꯥꯛ ꯆꯥꯔꯒ ꯑꯩꯒꯤꯋꯦꯠꯔꯒ ꯐꯣꯔꯇꯤ ꯊ꯭ꯔꯤ ꯍꯥꯛꯇꯅꯤꯗ
ꯀꯜꯂꯦ ꯑꯗꯨꯒꯤ ꯑꯅꯤꯁꯤꯡꯅ ꯌꯥꯝ ꯍꯥꯏꯐꯦ ꯌꯥꯝ ꯀꯪꯉꯦ ꯆꯦꯛꯀꯞꯀꯨꯝꯕ ꯆ ꯂꯣ ꯕꯤꯇꯃꯤꯤꯟ ꯆꯠ ꯚꯤꯇꯥꯃꯤꯟꯁꯨ ꯆꯥꯎꯥꯛꯑꯣ ꯑꯗꯨꯒꯤ ꯃꯅꯥ ꯃꯅꯥ ꯀꯗꯤ ꯏꯀꯥ ꯍꯥꯏꯁꯨ ꯏꯀꯥ ꯍꯥꯏꯗ ꯌꯥ ꯆ ꯃꯤꯔ ꯑꯗꯨ ꯁꯤ ꯏꯃꯥꯟꯅꯕꯤ ꯑꯩꯈꯣꯏ ꯑꯅꯤ ꯍꯧꯖꯤꯛ ꯂꯩꯃꯤꯟꯅꯕ ꯅꯨꯄꯤꯗ ꯑꯩꯅ ꯅ ꯑꯗꯨꯒꯤ ꯍꯤꯗꯥꯛ ꯆꯥꯅꯤꯡꯈ꯭ꯔꯦꯗ ꯑꯩꯅ ꯍꯥꯏꯕ ꯑꯗꯨꯒꯤ ꯆꯥꯒꯅꯨ ꯍꯥꯏꯕ ꯑꯩꯈꯣꯏ ꯈꯨꯟ ꯑꯗꯒꯤ ꯃꯤ ꯑꯃ ꯑꯗꯨꯝ ꯀꯥꯏ ꯍꯥꯏꯕ ꯑꯗꯣ ꯑꯗꯣ ꯃꯥꯒꯤ ꯀꯤꯅꯤꯗ ꯁꯔꯤꯅ ꯄꯣꯂꯦꯝꯁ ꯃ ꯍ ꯃꯥꯔꯦꯒꯇ ꯃꯕꯤ ꯑꯗꯨꯒꯤ ꯆꯥꯒꯅꯨ ꯇꯨꯡꯗ ꯌꯥꯝ ꯐꯠꯇꯕꯅꯦ ꯍꯥꯏꯌꯦ ꯑꯗꯨꯋꯥꯏꯁꯨ ꯆꯥꯕ ꯑꯃꯨꯛ ꯀꯤꯕ ꯑ ꯍꯤꯗꯎꯗꯤ ꯑꯩꯈꯣꯏꯒꯤ ꯀꯤꯠꯅꯤꯕꯨ ꯑꯦꯇꯦꯛ ꯇꯧꯕꯒꯤꯀꯣ ꯑꯥ ꯈꯪꯗꯦ ꯀꯔꯝꯗ ꯍꯤꯗꯥꯛꯁꯨ ꯑꯣꯏꯕꯒꯦꯔꯥ